ꯄꯥꯞꯀꯤ
ꯂꯨꯄꯥ ꯌꯥꯡꯈꯩꯃꯨꯛ ꯇꯥꯟ ꯉꯝꯃꯣꯏꯗ꯭ꯔꯕ
ꯀꯩꯩꯅꯣ ꯍꯥꯏꯁꯦ
ꯃꯉꯥꯗꯨꯗ
ꯎꯝ ꯉꯝꯅꯤ ꯉꯝꯅꯤ ꯉꯝꯅꯤꯍꯦ
ꯉꯝꯕꯝ ꯊꯣꯛꯑꯦ ꯑꯩ ꯋꯥꯈꯜꯗꯗꯤ
ꯍꯣꯏ ꯍꯥꯏ ꯑꯗꯨ ꯑꯇꯩ ꯃꯆꯥ ꯃꯆꯥ ꯀꯩꯝ ꯊꯥꯗ꯭ꯔꯕꯅꯤꯀꯣ ꯌꯥꯡꯈꯩꯁꯦ ꯃꯄꯨꯡꯗ ꯄꯥꯔꯕꯅꯤ
ꯑꯗꯤ ꯉꯝꯅꯦꯕ ꯑꯗꯨ ꯁꯤꯗ ꯃꯊꯥ ꯁꯥꯏꯁꯦ ꯃꯁꯤꯡ ꯊꯣꯛꯇꯕ ꯑꯃ ꯌꯥꯎꯔꯤꯁꯦ
ꯅꯝꯃꯤ
ꯌꯥꯝ ꯆꯂꯗꯣ ꯍꯌꯦꯡ ꯑꯗꯨ ꯃꯈꯥ ꯊꯥꯕꯗ ꯑꯃ ꯆꯦꯛ ꯇꯧꯕꯗꯨꯁꯨ ꯍꯥꯞꯄꯛꯑꯣ ꯍꯥꯏꯒꯗꯕꯅꯤ ꯑꯗꯨꯒꯅꯦ ꯑꯩ ꯄ꯭ꯂꯥꯏ ꯑꯝꯇ ꯈꯥꯖꯤꯜꯍꯧꯔꯒꯦ ꯑꯇꯩ ꯑꯇꯩ ꯑꯁꯥꯒ ꯊꯝꯃꯣꯏ ꯑꯩ ꯇꯥꯏꯔꯤꯡ ꯈꯥꯖꯤꯜꯍꯧꯔꯒꯦ ꯑꯗꯨꯒ ꯏꯁꯄꯤꯀꯔꯁꯨ ꯁꯦꯝꯖꯤꯜꯍꯧꯔꯒꯦ ꯁꯥꯟꯅꯕꯒꯤ ꯄ꯭ꯔꯣꯇꯤꯟ ꯑꯃ ꯂꯩꯍꯧꯔꯒꯦ ꯑꯇꯩꯗꯤ ꯏꯃꯥꯗ ꯄꯤꯈ꯭ꯔꯅꯤ
ꯎꯝ
ꯑꯗꯣ ꯏꯕꯥꯅꯤꯅꯦ ꯍꯥꯏꯗꯤ ꯍꯥꯏꯍꯩꯗꯦ ꯈꯨꯗꯤꯡꯃꯛ ꯇꯧꯗ꯭ꯔꯤꯉꯩꯗ ꯅꯪ ꯅꯣꯏ ꯃꯥꯒꯤꯅꯦ ꯑꯩꯈꯣꯏ ꯃꯥꯒꯤꯅꯦ ꯄꯣꯠ ꯑꯃꯃꯝ ꯂꯩꯔ ꯄꯤꯖꯤꯔꯥ
ꯀꯕꯤꯒꯝ
ꯈꯪꯗꯦ ꯐꯨꯔꯤꯠ ꯑꯣꯏꯔꯁꯨ ꯌꯥꯏ ꯐꯤ ꯑꯣꯏꯔꯁꯨ ꯌꯥꯏ ꯈꯣꯡꯎꯞ ꯁꯦꯟꯗꯟ ꯇꯣꯡꯉ ꯁꯦꯟꯗꯟ ꯄꯤꯔꯁꯨ ꯌꯥꯏ ꯈꯨꯖꯤ ꯂꯩꯔꯁꯨ ꯌꯥꯏ ꯌꯥꯝ ꯇꯥꯡꯕ ꯅꯠꯇ꯭ꯔꯁꯨ
ꯂꯩꯁꯤ ꯂꯩꯁꯤ
ꯑꯩꯒꯤ ꯍꯣꯏ ꯑꯩꯒꯤꯕꯨꯗꯤ ꯋꯥꯔꯗꯦꯟ ꯑꯣꯏꯕꯒꯤ ꯏꯁ꯫꯫ꯀꯩꯅꯣꯗꯒꯤ ꯇꯣꯂꯣꯞꯇꯒꯤꯕꯨꯗꯤ ꯄꯤꯈ꯭ꯔꯦꯕꯀꯣ ꯑꯗꯨꯏꯁꯨ ꯄꯦꯟꯖꯗꯕꯗꯣ ꯄꯩꯁꯥꯗꯣ ꯌꯥꯝ ꯐꯪꯗꯕꯅꯤꯅ
ꯀꯩ ꯂꯩꯁꯤꯒꯦ ꯑꯃꯝꯇꯪ ꯂꯩꯖꯤꯀꯧꯅꯣ ꯅꯨꯄꯤꯒꯤ ꯂꯩꯗ꯭ꯔꯁꯨ ꯏꯃꯥꯒꯤ ꯂꯩꯕ ꯌꯥꯏ ꯀꯩꯅꯣ
ꯌꯥꯏ ꯑꯩꯗꯣ ꯑꯩꯒꯤ ꯃꯔꯨꯞꯇꯒꯤꯗꯤ ꯌꯥꯝ
ꯌꯥꯏ ꯑꯗꯨꯁꯨ ꯑꯩꯅ ꯍꯥꯟꯅ ꯐꯤꯒꯨꯝꯕ ꯑꯃ ꯍꯔꯥꯎꯖꯅꯕ
ꯎꯝ
ꯁꯥ ꯐꯅꯦꯛ ꯇꯨ ꯑꯣꯅ ꯂꯧꯔ ꯁꯤꯔ
ꯄꯩꯁꯥ ꯑꯣꯏ ꯄꯤꯔ ꯑꯩ ꯄꯣꯠ ꯂꯩꯕꯗ ꯀꯣ ꯍꯩꯇꯦ
ꯑꯩꯒ ꯂꯩꯒꯗꯕꯅꯤ ꯀꯩ
ꯎꯝ
ꯅꯠꯇ꯭ꯔꯥꯒ ꯃꯩꯇꯩꯅ ꯐꯨꯠꯁꯦꯅ ꯍꯥꯏ ꯑꯃ ꯐꯨꯠꯁꯨ ꯐꯨꯠꯇꯦ ꯃꯩꯇꯩꯅ ꯑꯃꯃꯝ ꯂꯩꯔꯒ ꯌꯨꯝꯗ ꯐꯨꯠ ꯄꯤꯔꯒ ꯄꯤꯊꯛꯄꯗꯤ
ꯑꯣ ꯆꯥꯎꯥꯎ ꯐ ꯌꯥ ꯄꯥꯏ ꯌꯥꯏꯕꯅꯤ
ꯑꯩ ꯐꯨꯠꯂ ꯄꯤꯕ ꯑꯗꯩ ꯀꯥꯡꯁꯣꯏ ꯊꯣꯡ ꯑꯃ ꯐꯖꯅ ꯍꯥꯎꯅ ꯄꯤꯒꯗꯕꯅꯤ ꯃꯇꯨꯡ ꯑꯃ ꯀꯩꯕꯨ ꯁꯥꯎꯒꯅꯤ
ꯋꯥ ꯇ ꯇꯁꯤꯦ
ꯑꯩꯗꯤ ꯑꯩ ꯂꯥꯏꯕꯛ ꯐꯖꯅ ꯆꯪꯉꯛꯑꯗꯤ ꯑꯩ ꯀꯩꯅ ꯈꯟꯗꯦ ꯌꯨꯝꯒꯤ ꯑꯉꯥꯡꯈꯩꯁꯦ ꯑꯩꯅ ꯇꯨꯝꯕ ꯊꯨꯒꯥꯏꯕꯈꯩꯁꯦ ꯑꯩꯈꯣꯏ ꯏꯅꯤ ꯃꯆꯥꯈꯩꯁꯦ
ꯎꯝ
ꯁꯤꯒ
ꯆꯞꯠꯇ
ꯍꯩ ꯇꯧꯗ ꯄꯤꯖꯗꯨꯅꯤ
ꯑꯦ ꯄꯥꯉꯝ ꯀꯅꯤ
ꯑꯗꯨ ꯄ
ꯑꯦ ꯑꯗꯨꯃꯥꯏꯅ ꯇꯧꯁꯦ ꯅꯣꯏ ꯅꯣꯏ ꯑꯉꯥꯡꯈꯩꯗꯣ ꯇꯥꯕ꯭ꯔꯥ
ꯅꯪ ꯏꯁꯄꯤꯠꯇꯖꯉꯌꯣ
ꯑꯣ ꯇꯥꯔꯕ
ꯎꯝ
ꯅꯣꯏ ꯑꯍꯥꯟꯈꯗ ꯄꯨꯂꯣ ꯀꯩꯅꯣ ꯇꯧꯔꯒ ꯄꯤꯖꯁ ꯌꯦꯡꯉꯣ ꯀꯔꯤ ꯇꯧꯔꯒ ꯍꯥꯏꯗꯤ ꯃꯨꯛꯕꯥꯡꯗꯧꯕꯔꯣ
ꯒꯗ꯭ꯔꯒ ꯒꯅꯖꯔ
ꯑ ꯌꯥꯔꯣ ꯑꯣꯏ꯭ꯔꯣ ꯀꯥꯔꯦꯟ ꯇꯨꯔꯟ ꯇꯧꯕ ꯌꯥꯝ ꯌꯥꯎꯗ꯭ꯔꯣ ꯀꯥꯔꯦꯟꯇꯨꯔꯟ ꯇꯧꯕ ꯀꯥꯔꯦꯟ ꯇꯨꯔꯟ ꯇꯧꯔꯗꯤ ꯀꯌꯥꯗꯗꯣ ꯅꯨꯡꯉꯥꯏꯗꯨꯣꯏꯅꯤꯗꯣ
ꯁꯥꯔꯟꯇꯔꯪꯒꯤ ꯋꯥꯅꯤ ꯀꯩ ꯍꯥꯏꯔꯨꯅꯦ
ꯑꯗꯨꯔꯗꯤ ꯋꯥꯡꯉꯛꯄ ꯍꯪꯒꯥꯥꯡꯕ ꯑꯩꯈꯣꯏ ꯀ ꯀꯩ ꯍꯥꯏꯅꯤ ꯃꯣꯏ ꯊ ꯁꯦ
ꯃꯣꯏ ꯑꯍꯨꯝꯒ ꯁꯨꯅꯤ ꯌꯦꯣꯏ ꯐꯣꯏꯍꯠ ꯔꯛꯇꯅ
ꯑꯗꯨꯗꯣ ꯁ ꯇꯥꯏ
ꯆꯖꯗ ꯑꯣꯏꯅꯕꯤꯅꯣ ꯅꯪꯒꯤꯅꯤꯀꯣ
ꯉꯥꯏ ꯇꯧꯔꯖ꯭ꯔꯣ ꯍꯥꯏꯗꯤꯗꯤ ꯄꯤꯇꯁꯨꯁꯨ ꯑꯁ ꯃꯣꯏ ꯅꯨꯄꯤ ꯌꯥꯝ ꯈꯔ ꯁꯦꯝꯃ ꯈꯣꯠꯂꯒ ꯃꯆꯛ ꯃꯊꯣꯛ ꯈꯔ ꯐꯖ ꯑꯗꯨꯝ ꯌꯦꯡꯉꯦ ꯑꯩꯈꯣꯏꯁꯨ ꯃꯉꯥꯏꯒꯗꯕ ꯃꯁꯛ ꯅꯨꯡꯁꯤꯗ ꯑꯗꯨꯝ ꯌꯦꯡꯕ꯭ꯔꯥꯅꯤ
ꯍꯌꯦꯡꯩꯅꯣꯖꯤ ꯅꯪ ꯅꯪꯅ ꯄꯤꯊꯦꯑꯀꯥꯟꯗ ꯑꯃꯨꯛ ꯐ ꯇꯧꯟꯅꯔ
ꯎꯝ ꯎꯝ ꯎꯝ ꯎ ꯦ
ꯗꯁꯥꯏ ꯀ
ꯑꯣ ꯇꯧꯕꯋꯦ
ꯄꯗꯨꯁꯨ ꯀꯥꯃꯤꯅꯤ
ꯑ ꯁꯔ ꯀꯆꯤꯡꯗ ꯍꯣꯠꯂꯛꯀꯅꯤꯕꯣ
ꯁꯥꯎ ꯁꯥꯎꯅ ꯊꯨꯡꯅ
ꯑꯗ ꯀ ꯆ
ꯑ ꯑꯩꯟꯗꯁꯦ ꯇꯨꯟ ꯐꯥꯏꯚ ꯦꯦ
ꯋꯥꯟ ꯂꯥꯛ ꯁꯊ
ꯑꯝ ꯍꯥꯏꯗ ꯑꯩꯅ ꯍꯥꯏ ꯎꯅꯤꯡꯅꯕ ꯇꯧ ꯇꯥꯔꯁꯨ ꯇ
ꯀꯪꯕ ꯀꯪꯉꯕꯗ꯭ꯔ ꯌꯥꯝ ꯑꯣꯏꯕ
ꯎ ꯑꯋꯥꯔ ꯀꯥꯏ ꯁ ꯋꯥꯁ ꯎ
ꯍꯔ ꯆꯠꯂꯁꯨ ꯑꯩꯈꯩꯗꯤ ꯑꯃꯉꯣꯟꯗ ꯐꯪꯒꯗꯤꯦ ꯍꯥꯏꯔ ꯇꯥꯔꯦ
ꯑꯗꯦꯅꯦ ꯂꯒꯦ ꯑꯥ ꯀꯔꯤ ꯑꯣꯖꯥꯅ ꯆꯍꯤ ꯈꯨꯕ ꯋꯥꯔꯤ ꯁꯦꯟꯅꯕꯤ ꯗꯦꯁꯥꯏꯒꯤꯗꯤꯗ ꯇ꯭ꯔꯥꯏꯦꯕ ꯑꯗꯨ
ꯑꯣꯖꯥꯅ ꯐꯗꯩꯗꯤ ꯏꯀꯥꯏꯈ꯭ꯔꯦꯕ ꯅꯥꯗꯣ ꯍꯥꯏꯗꯤ ꯅꯨꯄꯤ ꯌꯥꯝ ꯂꯩꯔꯒꯤ ꯅꯥꯗꯣ ꯁꯥꯕꯅꯦꯕ ꯑꯣ ꯋꯥꯏꯖꯅꯒ ꯀꯥꯏꯦ ꯄꯤꯤꯗꯨꯅꯁꯨ ꯍꯥꯏꯔꯤ ꯑꯩꯁꯨ ꯈꯪꯉꯦꯕ ꯥꯏ ꯑꯗꯨꯗꯤ ꯌꯥꯝ ꯉꯥꯡꯈꯦꯕ ꯑꯩꯁꯨꯨꯝ ꯇꯥꯛꯑꯕ ꯃꯤ ꯑꯩ ꯁꯨꯝ ꯈꯥꯡꯖꯟꯗꯣꯏꯅꯦꯕ ꯑꯩ ꯅꯍꯥꯟꯗꯤ ꯅꯥꯑꯅꯦ ꯇꯧ
ꯜ
ꯏꯁꯀꯤꯦ ꯀꯣꯂꯣ ꯊ ꯀꯦ ꯇꯣ ꯊ
ꯀꯨꯏ ꯀꯅ ꯈꯣꯡꯅ ꯐꯨꯏ ꯂꯒꯣ ꯃꯥꯂꯦ
ꯀꯔꯤ ꯍꯨꯏ ꯀꯣꯡꯉ ꯍꯨꯏ ꯂꯥꯛꯀꯧ ꯃꯥꯜꯗꯦꯕ
ꯇ
ꯀ
ꯃꯗꯤꯁꯕ
ꯌꯥꯃꯤ ꯇꯝ
ꯋꯥꯂꯦꯠꯇ ꯊꯥꯗꯣꯏꯩ ꯄꯩꯁꯥ ꯃꯌꯥꯝꯅꯤ ꯃꯔꯣꯝ ꯑꯁꯥꯔ ꯃꯔꯣꯝ ꯆꯠꯂꯛꯇ꯭ꯔ ꯄꯣꯞ ꯇꯕꯤꯗ ꯁꯍꯗ ꯃꯩꯁꯥꯈ ꯄꯣꯜꯨꯣꯏꯗ ꯃꯩꯁꯥꯈ ꯑ ꯑꯗꯨ
ꯑ ꯀꯥꯟꯦ
ꯑ ꯁ ꯈꯔꯦ
ꯀꯩꯅꯣ ꯇꯧꯔꯗꯤ ꯑꯩ ꯈꯤꯇꯪ ꯊꯨꯅ ꯆꯪ
ꯃꯊꯪ ꯆꯍꯤ
ꯑ
ꯃꯔꯨꯞ ꯌꯥꯎꯕ ꯋꯥꯅꯦꯕꯀꯣ
ꯑꯩꯅ ꯄꯤꯖꯒꯦ ꯈꯜꯂꯤ ꯑꯉꯥꯡꯒꯩꯁꯦ ꯑꯩꯅ ꯐꯥꯒꯤ ꯅꯠꯇꯦ ꯑꯩꯅ ꯇꯨꯝꯗꯒꯩ ꯍꯣꯠꯅꯔꯁꯨ ꯃꯣꯏ ꯇꯨꯝꯍꯟꯗꯕ ꯈꯣꯠꯇꯕ ꯑꯗꯒꯤ ꯄꯦꯟꯖꯕꯗꯣ ꯑꯩꯅ ꯋꯥꯅ ꯍꯣꯠꯅꯖꯔꯒ ꯍꯥꯏꯗꯤ ꯐꯖꯅꯀꯣ ꯌꯨꯝꯒꯤ ꯃꯤꯒꯩꯗꯣ ꯄꯤꯖꯗꯣꯏꯅꯤ ꯀꯩꯀꯥꯅꯤ ꯂꯨꯄꯥ ꯂꯤꯁꯤꯡ ꯑꯃꯐꯧ ꯀꯥꯏꯊꯣꯛ ꯉꯝꯗ꯭ꯔꯗꯤ ꯑꯩ ꯄꯩꯁꯥ ꯇꯥꯟꯕꯩ ꯀꯩ ꯀꯥꯟꯅꯅꯤ ꯂꯤꯛꯏꯅꯦ ꯅ ꯑꯩ ꯅꯉꯣꯟꯗ ꯍꯥꯏꯗꯨꯅꯤ ꯑꯩꯗꯤ ꯑꯩꯗꯤ ꯑꯩꯗꯤ ꯂꯤꯛꯄ ꯍꯩꯅꯗꯦꯕ
ꯑꯩꯗꯤ ꯄꯤꯖꯔꯣꯏ ꯑꯩꯅ ꯀꯅꯥꯝꯇꯁꯨ ꯄꯥꯏꯍꯟꯗꯦ
ꯍꯣꯏꯅꯦ ꯅꯪ ꯅꯪꯒꯤꯗꯨꯅ ꯑꯃꯨꯛ ꯅꯪ ꯇꯣꯉꯥꯟ ꯂꯩꯖꯕꯅꯤꯅ ꯑꯩꯗꯤ ꯖꯣꯟꯗ ꯂꯩꯖꯟ ꯂꯩꯕꯅꯤ
ꯗꯤꯁ ꯀꯅꯦꯛꯇꯤꯡ ꯊꯥ ꯂꯩꯗ ꯍꯧꯖꯤꯛꯇꯤ
ꯑꯈꯣꯏ ꯌꯥꯀꯥꯏꯔꯣꯜ ꯁꯛꯂꯛꯑꯦ ꯑꯩ ꯍꯧꯒꯠꯄ ꯌꯥꯔꯦ ꯉꯁꯥꯏꯗꯩ ꯇꯨꯝꯃ ꯂꯩ ꯇꯨꯝꯗꯨꯅ ꯂꯩꯔꯒꯅꯣ ꯃꯥꯏ ꯐ꯭ꯔꯦꯟ ꯌꯀꯥꯏꯔꯣꯟ ꯁꯛꯂꯛꯑꯦ
ꯑꯗꯨꯛꯀꯤ ꯃꯇꯤꯛ ꯆꯨꯝꯕ ꯀꯛꯅꯤꯡꯉꯥꯏ ꯌꯥꯎꯗ꯭ꯔꯕ
ꯀꯔꯤ ꯀꯩ ꯍꯥꯏꯅ
ꯑ ꯑꯈꯣꯏꯒꯤꯗꯤ ꯁꯣꯝꯗ ꯁꯛꯄ ꯍꯧꯈ꯭ꯔꯦ
ꯄꯦꯅꯥ ꯈꯣꯡꯖꯤꯜꯂꯛꯏ
ꯃꯊꯧ ꯑꯃꯅꯦꯅ ꯇꯧꯖꯩꯅꯤꯅꯦ
ꯄꯦꯅꯥꯒ ꯈꯣꯡꯂꯛꯄꯁꯤꯗ ꯚꯦꯝ ꯄꯔꯒ ꯂꯣꯏ ꯆꯦꯡꯈ꯭ꯔꯦ ꯁꯤꯡꯖꯨ ꯆꯥꯔꯝꯕꯗꯩ
ꯅꯨꯡꯁꯤꯕ ꯋꯥꯅꯤ ꯄꯦꯅꯥ ꯃꯈꯣꯟꯁꯦ ꯇꯥꯔꯒ ꯊꯥꯏꯅ ꯑꯩꯅ ꯃꯥꯏꯕꯥ ꯑꯣꯏꯔꯤꯉꯩ ꯅꯤꯡꯖꯪꯉꯦ
ꯃꯃꯥꯡ ꯃꯄꯣꯛꯇ ꯃꯥꯏꯕ ꯇꯣꯂꯦꯟ ꯑꯣꯏꯌꯦ
ꯑ ꯑꯗꯨꯉꯩ ꯃꯔꯨꯞꯅ ꯃꯥꯏꯕ ꯑꯣꯏꯔꯤꯉꯩ
ꯍꯦꯂꯣꯏ ꯑꯇꯣꯝꯕꯤ ꯀꯣꯏꯔꯝꯃꯦ ꯗꯦꯠ ꯇꯧꯔ ꯑꯩꯅ ꯆꯦꯜꯂꯁꯤ ꯇꯛꯃꯟꯗꯅ ꯃꯥꯁꯤ ꯏꯀꯥꯏ ꯑꯅ ꯁꯥꯎꯅꯤꯡꯗꯅ ꯆꯠꯈꯤ
ꯍꯣꯏ ꯍꯣꯏ ꯌꯥꯝ ꯊꯤꯅ ꯅꯨꯡꯁꯤꯕ ꯋꯥꯔꯤꯅꯤ
ꯀꯥꯞꯆꯔꯝꯕꯅꯤ ꯃꯥꯅ ꯈꯤꯇꯪ ꯊꯨꯃꯜꯂꯦꯅ ꯑꯉꯥꯡ ꯑꯣꯢꯔꯤ ꯂꯤꯢꯔꯤꯛ ꯇꯝꯃꯤꯒꯦ ꯍꯦꯂꯣꯏ ꯑꯇꯣꯝꯕꯤ ꯌꯥꯔꯣꯏ ꯅꯪ ꯀꯣꯂꯦꯁ ꯀꯥ
ꯊꯝꯃꯣ